ꯍꯜꯂꯣ
ꯚꯥꯏ ꯇꯥꯏꯌꯦ
ꯀꯩꯗꯧꯔꯝꯃꯤꯅꯣ
ꯁꯨꯝ ꯀꯩꯅꯣ ꯂꯩꯔꯝꯃꯤꯅꯦ ꯇꯧꯐꯝ ꯈꯪꯗꯗꯅ
ꯚꯥꯏ ꯅꯪ ꯌꯨꯝ ꯀꯔꯝ ꯀꯥꯟ ꯀꯨꯝꯗꯣꯏꯗꯣ
ꯑꯩꯁꯦ ꯍꯟꯗꯛ ꯍꯞꯇꯥ ꯂꯥꯛꯏꯁꯤꯗ ꯀꯨꯝꯗꯣꯏꯅꯦ
ꯑꯣ ꯑꯗꯣ ꯀꯩꯅꯣ ꯇꯧꯋꯦ ꯍꯌꯦꯡ ꯅꯪ ꯊꯕꯛꯀ ꯂꯩꯕ꯭ꯔꯣ
ꯍꯌꯦꯡꯁꯦ ꯑꯩ ꯊꯕꯛ ꯂꯩꯌꯦ ꯀꯩ ꯀꯩ ꯂꯩꯒꯦꯕ
ꯑꯩꯖꯨ ꯌꯨꯝꯗ ꯀꯨꯝꯃꯒꯦ ꯇꯧꯕ ꯑꯗꯨꯗ ꯕꯖꯥꯔ ꯆꯠꯂꯒ ꯄꯣꯠꯆꯩ ꯈꯔ ꯂꯩꯔꯨꯁꯤꯔꯅ ꯍꯥꯏꯒꯦ ꯇꯧꯕꯅꯤꯗ
ꯑꯦ ꯑꯩꯁꯨ ꯍꯥꯏꯒꯦ ꯇꯧꯕꯅꯦ ꯍꯥꯏꯗꯤ ꯑꯥ ꯕꯤꯁꯥꯜꯂ ꯑꯝꯇ ꯆꯠꯂꯒ ꯄꯣꯠ ꯑꯝꯇ ꯂꯩꯁꯦ ꯈꯣꯠꯁꯦ ꯍꯥꯏꯒ‌ꯦ ꯇꯧꯕꯅꯤꯅꯦ ꯑꯩꯁꯦ
ꯌꯥꯏ ꯑꯗꯨꯗꯤ ꯍꯌꯦꯡ ꯀꯔꯝꯀꯥꯟ ꯆꯠꯁꯤꯒꯦ
ꯍꯌꯦꯡꯁꯦ ꯍꯌꯦꯡꯗꯤ ꯊꯦꯡꯗꯣ ꯃꯥꯜꯂꯦ ꯑꯗꯣ ꯅꯪ ꯅꯨꯡꯙꯥ ꯑꯝꯇ ꯀꯨꯝꯒꯦ ꯍꯥꯏꯔꯣ
ꯍꯣꯏ ꯑꯗꯨꯗ ꯀꯨꯝꯒꯦꯅ ꯈꯟꯕ ꯑꯩꯅ
ꯅꯤꯡꯊꯧ ꯀꯥꯕꯁꯤꯗꯤ ꯅꯤꯡꯊꯧꯀꯥꯕ ꯑꯣꯏꯔꯗꯤ ꯑꯃꯨꯛ ꯌꯥꯕꯀꯣ ꯍꯌꯦꯡꯖꯤꯗꯤ ꯑꯃꯨꯛ ꯑꯩ ꯍꯜꯂꯛꯄꯗꯗꯤ ꯊꯦꯡꯗꯧ ꯃꯥꯜꯂꯤꯅꯦ ꯑꯗꯣ ꯅꯨꯡꯗꯥꯡ ꯋꯥꯏꯔꯝ ꯌꯧꯔꯛꯑꯒꯗꯤ ꯅꯨꯡꯗꯥꯡ ꯋꯥꯏꯔꯝ ꯆꯠꯄꯕꯨꯗꯤ ꯌꯥꯅꯤ
ꯑ ꯑꯗꯣ ꯀꯩꯅꯣ ꯇꯧꯋꯦ ꯅꯪ ꯃꯟꯗꯦꯗꯨꯗꯤ ꯌꯥꯝ ꯉꯟꯅ ꯌꯥꯒꯗ꯭ꯔꯣ ꯅꯤꯡꯊꯧꯀꯥꯕ ꯅꯨꯃꯤꯠꯇꯣ
ꯌꯥꯝ ꯉꯟꯅꯕꯨꯗꯤ ꯌꯥꯅꯤ ꯊꯕꯛꯇꯤ ꯆꯠꯀꯅꯤ ꯌꯥꯝ ꯉꯜꯂꯒꯕꯨꯗꯤ ꯌꯥꯅꯤ
ꯑꯗꯨꯗꯤ ꯑꯗꯨꯗ ꯉꯟꯅ ꯆꯠꯂꯒ ꯀꯩꯅꯣ ꯇꯧꯔꯖꯤꯔꯣ ꯎꯝ ꯑꯩꯗꯣ ꯈꯔ ꯊꯦꯡꯅ ꯍꯥꯏꯗꯔꯕ ꯅꯨꯡꯊꯤꯜ
ꯎꯝ
ꯌꯥꯒꯗ꯭ꯔꯣ ꯑꯗꯨꯗꯤ
ꯌꯥꯕꯗꯤ ꯌꯥꯏ ꯉꯟꯅ ꯆꯠꯁꯦ ꯍꯥꯏꯔꯗꯤ ꯌꯥꯏ ꯑꯗꯨ ꯊꯦꯡꯉꯒꯗꯤ ꯑꯃꯨꯛ ꯊꯕꯛ ꯆꯠꯇꯣꯏꯅꯦꯕ
ꯊꯕꯛꯇꯤ ꯆꯠꯅꯗꯣꯏꯅꯤꯅ ꯑꯁ ꯈꯪꯗꯦꯅꯦ ꯅꯪ ꯊꯕꯛꯁꯦ ꯂꯩꯁꯤꯜꯂꯝꯗ꯭ꯔꯗꯤ ꯐꯗꯧꯅꯦ
ꯑꯗꯨꯅꯦ ꯇꯧꯋꯤꯁ ꯒ꯭ꯌꯥꯟ ꯇꯥꯗꯦ
ꯊꯕꯛ ꯇꯧꯕꯤꯅꯤꯅꯕꯀꯣ ꯅꯪꯁꯦ
ꯀꯗꯥꯏꯅ‌ꯣ ꯊꯕꯛꯀ ꯇꯧꯋ‌ꯦ ꯃꯁꯤꯡ ꯊꯥ ꯌꯥꯕ ꯊꯕꯛ ꯅꯠꯇꯦ
ꯐꯔꯕꯅꯤ ꯏꯕꯦꯝꯃ ꯇꯧꯔꯤꯗꯣ ꯑꯩꯈꯣꯏ ꯇꯧꯒꯦ ꯐꯪꯗ꯭ꯔꯦ
ꯑꯗꯒꯤ ꯑꯗꯨꯏ ꯄꯩꯁꯥ ꯉꯥꯏꯕ ꯌꯥꯕ ꯅꯠꯇꯦ ꯄꯩꯁꯥ ꯊꯣꯛꯇꯕꯒꯤ ꯃꯊꯥ ꯌꯥꯝ ꯊꯤꯅ ꯁꯥꯏ ꯍꯧꯖꯤꯛꯀꯟ
ꯁꯨꯝ ꯃꯇꯝ ꯃꯇꯝꯒꯤ ꯁꯥꯔꯛꯄꯗꯨꯅꯤ ꯆꯥꯎꯈꯠꯂꯕꯅꯤꯅ ꯑꯗꯣ ꯅꯪ ꯀꯩꯅꯣ ꯇꯧꯋ‌ꯦ ꯌꯨꯝ ꯀꯨꯝꯗꯣꯏꯗꯣ ꯀꯩꯀꯩ ꯊꯕꯛ ꯂꯩꯒꯦ ꯀꯌꯥꯝ ꯀꯨꯏꯅ ꯂꯩꯔꯛꯇꯣꯏꯅꯣ
ꯑꯩꯁꯦ ꯅꯨꯃꯤꯠ ꯇꯔꯨꯛꯅꯤ ꯑꯗꯨꯃꯥꯏꯅꯗꯤ ꯂꯩꯔꯛꯀꯅꯤ ꯑꯗꯨꯒ ꯃꯨꯛ ꯀꯥꯔꯛꯀꯅꯤ ꯑꯗꯨꯒ ꯑꯥ ꯅꯪ ꯌꯣꯒ ꯑꯃ ꯁꯤꯗ ꯇꯥꯛꯅꯤ ꯍꯥꯏꯕꯗ‌ꯣ ꯀꯃꯥꯏꯅ ꯇꯧꯔꯝꯕ ꯍꯪꯅꯔꯕ ꯀꯃꯥꯏꯅ ꯇꯧꯔꯒꯦ
ꯍꯪꯅꯗ꯭ꯔꯤꯌꯦ ꯑꯩꯅ ꯅꯍꯥꯟꯃꯨꯛ ꯀꯩꯅꯣꯒꯤ ꯀꯥꯂꯦꯟ ꯁꯨꯇꯤ ꯑꯣꯏꯕ ꯃꯅꯨꯡ ꯌꯨꯝꯗ ꯂꯩꯔꯤꯀꯥꯟꯗꯣ ꯑꯗꯨꯀꯥꯟꯗ ꯐꯣꯟ ꯇꯧꯔꯝꯕꯅꯦꯕ ꯑꯣꯖꯥ ꯑꯝꯅ ꯑꯗꯣ ꯑꯩꯅ ꯁꯤꯗ ꯂꯥꯛꯑꯒ ꯑꯣꯏꯅ ꯁꯥꯟꯅꯔꯖ‌ꯦꯅ ꯍꯥꯏꯈꯤꯕꯅꯦ ꯍꯥꯏꯗꯤ ꯑꯩꯗꯤ ꯌꯨꯝꯗ ꯂꯩꯔꯤꯗꯅ ꯌꯨꯝꯗ ꯂꯩꯕꯅꯤꯅ ꯃꯦꯟꯃꯥꯟ ꯇꯥꯗ‌ꯦ ꯂꯥꯛꯑꯒ ꯑꯣꯏ ꯁꯥꯟꯅꯁꯦꯅ ꯍꯥꯏꯈꯤꯕꯅꯦ ꯁꯥꯟꯅꯗ꯭ꯔꯤ ꯑꯗꯨꯕꯨꯗꯤ ꯁꯥꯟꯅ ꯊꯣꯛꯀꯦ ꯇꯧꯕꯅꯦ ꯑꯩꯁꯦ
ꯁꯥꯟꯅ ꯊꯣꯛꯑꯣ ꯌꯥꯔꯒꯗꯤ ꯂꯩ ꯌꯥꯏꯗꯅ
ꯌꯥꯏ ꯂꯩꯕꯒꯤꯗꯤ ꯂꯩꯅꯤꯡꯉꯤꯅꯤꯅꯦ ꯍꯟꯅꯤꯡ ꯄꯣꯠꯇꯦꯅꯦ ꯑꯩꯁꯨ
ꯁꯤ ꯌꯨꯝꯗꯕꯨ ꯍꯪꯉꯨꯔꯗꯤ ꯊꯕꯛꯀꯤ ꯊꯕꯛ ꯉꯥꯛꯇꯅꯦ ꯑꯩꯁꯨ ꯉꯥꯏ ꯍꯧꯖꯤꯛ ꯑꯩꯅ ꯌꯨꯝ ꯀꯨꯝꯗꯨꯏꯖ‌ꯦ ꯊꯕꯛ ꯂꯩꯕꯩꯅꯤ ꯀꯨꯝꯗ‌ꯣꯏꯁ ꯂꯧ ꯃꯇꯝ ꯑꯣꯏꯕꯒꯤ ꯈ‌ꯣꯏꯃꯥꯍ‌ꯣꯏ ꯂꯧ ꯆꯠꯅꯤ ꯑꯗꯨꯗꯨꯒꯤ ꯃꯤꯔꯣꯜ ꯂꯩꯇꯕꯅꯤꯅ ꯑꯗꯨꯒꯤ
ꯏꯃꯥꯏ ꯂꯧ ꯃꯇꯝꯁ‌ꯦ ꯇꯧꯕꯅꯤ ꯊꯕꯛ ꯂꯣꯏ ꯆꯤꯟꯅꯕꯅꯤꯅꯀꯣ ꯑꯃꯁꯨ ꯑꯃꯁꯨ ꯅꯣꯏ ꯂꯧ ꯀꯌꯥꯝ ꯎꯔꯤꯅꯣ
ꯂꯧ ꯈꯪꯗꯦ ꯁꯪꯉꯝ ꯑꯃꯃꯨꯛ ꯎꯏꯔ ꯑꯗꯨꯏꯁꯨ ꯃꯤꯒꯤ ꯀꯨꯝꯗꯨꯏꯅꯦꯕ ꯍꯧꯖꯤꯛꯀꯤ ꯑꯣꯏꯅꯗꯤ
ꯑꯃꯒ ꯑꯃ ꯈꯨꯂꯪ ꯆꯠꯅꯕꯗꯣ
ꯑ ꯑꯃꯨꯛꯈꯛ ꯆꯠꯅꯕꯊꯨ
ꯑꯩꯈꯣꯏꯗꯤ ꯈꯨꯂꯪ ꯆꯠꯄꯁꯨ ꯍꯩꯍꯧꯗ꯭ꯔꯦ ꯀꯃꯥꯏ ꯇꯧꯗꯣꯏꯅꯣ ꯈꯪꯗꯦ ꯅꯪꯗꯤ ꯍꯩꯕ꯭ꯔꯣ
ꯀꯥꯏꯗꯩꯅꯣ ꯍꯩꯇꯦꯅ ꯂꯧꯁꯨ ꯀꯨꯃꯁꯨ ꯀꯨꯝꯂꯛꯇꯅ
ꯑꯪꯐꯥꯎ ꯀꯨꯝꯗ꯭ꯔꯤꯕꯣꯅ
ꯉꯥꯍꯥꯟ ꯅꯣꯡꯃꯥ ꯃꯤ ꯂꯩꯇꯥꯕꯩ ꯈꯨꯗꯥꯛ ꯈꯣꯝꯕ ꯆꯠꯂꯦ ꯑꯗꯨꯗꯨꯗꯒꯤ ꯉꯁꯤꯐꯥꯎ ꯌꯥꯎꯗ꯭ꯔꯤ
ꯈꯨꯗꯥꯛꯈꯣꯝꯕ ꯅꯠꯇꯕꯗꯅꯦ ꯂꯤꯡꯕꯗꯣ ꯑꯗꯨꯝꯕꯗꯤ ꯁꯨꯡꯌꯥ ꯌꯥꯎꯗꯔꯤꯕꯔꯕꯥ
ꯀꯌꯥꯝ ꯌꯥꯎꯗ꯭ꯔꯤꯅ ꯅꯪ ꯌꯥꯎꯔꯕꯣ ꯍꯥꯏꯁꯦ
ꯑꯩ ꯌꯨꯝꯒꯤꯗꯤ ꯂꯤꯡꯉꯨꯔꯦ
ꯑꯗꯨꯏꯅꯦ ꯑꯃꯇꯥ ꯌꯥꯎꯗ꯭ꯔꯤꯌꯦ
ꯑꯁ ꯁꯤꯒꯦ ꯇꯧꯕꯅꯦ ꯏꯕꯦꯝꯃ ꯋꯥꯕꯗ
ꯋꯥꯔꯝꯅꯤ ꯑꯩ ꯂꯧꯀꯨꯝꯕꯗꯤ ꯍꯩꯗꯨ ꯃꯥꯟꯗꯦ ꯑꯇꯩ ꯑꯇꯩ ꯇꯧ ꯍꯥꯏꯕꯗꯤ ꯂꯣꯏ ꯍꯩꯅꯤꯕꯀꯣ
ꯃꯥꯅꯦ ꯅꯣꯡꯒ ꯆꯨꯔꯗꯤ ꯐꯩꯕꯀꯣ ꯑꯁ ꯅꯨꯡꯁꯥꯅꯥꯒ ꯁꯥꯔꯗꯤꯅꯦ ꯑꯩ ꯌꯨꯝꯒꯤ ꯌꯥꯎꯕ ꯗꯨꯕꯧꯇꯥꯅꯦ ꯍꯧ ꯊꯥ ꯆꯦꯟꯒꯦ ꯇꯧꯋꯦ ꯑꯃꯨꯛ ꯑꯃꯨꯛ ꯇꯉꯥꯏꯐꯗꯕꯒꯤ ꯌꯥꯎꯔꯕꯗꯨꯅꯤ
ꯀꯩꯗꯧꯔꯝꯃꯤꯅꯦꯕ ꯅꯪ ꯍꯧꯖꯤꯛ
ꯁꯨꯝ ꯂꯩꯔꯝꯃꯤꯅꯦ ꯂꯩ ꯅꯨꯡ ꯊꯥꯏꯁꯦ ꯌꯦꯡꯁꯜꯂꯝꯃꯤꯕ ꯀꯔꯤ ꯀꯔꯤ ꯍꯧꯔꯕꯅꯣꯅ ꯇꯧꯐꯝ ꯈꯪꯗꯕꯒꯤ ꯃꯇꯝ ꯂꯦꯟꯕꯗ ꯋꯥꯖꯔꯝꯃꯦ ꯑꯩꯁꯨ
ꯅꯨꯡꯗꯥꯡ ꯋꯥꯏꯔꯝ ꯋꯥꯀꯤꯡ ꯆꯠꯁꯤꯔꯣ ꯑꯗꯨꯗꯤ
ꯆꯠꯁꯦ ꯌꯥꯏꯌꯦ
ꯃꯄꯥꯟꯒꯥ ꯊꯣꯛꯇ ꯀꯨꯏꯔꯄꯣꯅꯤꯗ
ꯑꯗꯨꯅꯦ ꯈꯪꯗꯦ ꯌꯨꯝ ꯍꯟꯈ꯭ꯔꯗꯤ ꯋꯥꯛꯀꯤꯡ ꯆꯠꯄꯁꯨ ꯐꯪꯉꯔꯣꯏ ꯀꯣꯏꯕ ꯆꯠꯄꯁꯨ ꯐꯪꯉꯔꯣꯏ ꯇꯧꯗꯣꯏꯁꯦ
ꯅꯪ ꯅꯍꯥꯟ ꯁꯤ ꯂꯥꯛꯄꯗꯨꯁꯨ ꯃꯦꯟꯐꯤꯠꯇꯣ ꯌꯦꯡꯉꯣ ꯑꯗꯨ ꯌꯦꯡꯉꯝꯃꯗꯤ ꯌꯦꯡꯉꯣ ꯑꯗꯨ ꯅꯪ ꯅꯁꯥꯥ ꯑꯃꯨꯛ ꯉꯝꯗ꯭ꯔꯦ
ꯉꯝꯗ꯭ꯔꯦ ꯌꯦꯡ ꯆꯅꯤꯡꯕꯅꯦ ꯃꯦꯟ ꯐꯤꯠꯇꯨꯁꯨ ꯅꯨꯡꯉꯥꯏꯕ꯭ꯔꯣ ꯍꯟꯗꯛꯀꯤ ꯃꯦꯟꯐꯤꯠꯇꯣ
ꯎꯝ ꯃꯃꯥꯥꯡꯅꯥ ꯍꯦꯜꯂꯤꯗ ꯃꯃꯥꯡ ꯍꯦꯟꯅꯥ
ꯎꯝ ꯃꯃꯥꯡꯅ ꯒ꯭ꯔꯨꯞ ꯅꯨꯡ ꯐꯥꯔ ꯈꯣꯠꯄꯗ ꯌꯦꯡꯃꯤꯟꯅꯈꯤꯕꯒꯤ ꯂꯥꯡꯕ ꯈꯣꯠꯄꯗꯁꯨ ꯅꯨꯡꯉꯥꯏꯑꯌꯦꯕ ꯍꯟꯗꯛꯀꯤꯖꯤꯅꯥ ꯈꯣꯏ ꯈꯔ ꯈꯛꯇꯪꯒ ꯌꯦꯡꯕꯅꯤꯅ ꯅꯨꯡꯉꯥꯏꯕꯝ ꯈꯪꯗꯦ
ꯐꯪꯒꯗ꯭ꯔ ꯇꯧꯏꯁꯦ
ꯑꯩꯒꯤ ꯄꯤꯇ꯭ꯔꯨꯛ ꯂꯩꯁꯦ ꯍꯪꯉꯨꯔ ꯑꯄꯣꯝꯕ ꯂꯥꯛꯇ ꯂꯥꯛꯑꯦ ꯍꯥꯏꯕ ꯄꯪꯁꯥ ꯁꯥ
ꯅꯪꯕꯨ ꯎꯏꯊꯔꯥ ꯄꯛꯅꯕ ꯃꯥꯜ
ꯈꯪꯗꯦ ꯌꯥꯝ ꯐꯖꯕ ꯂꯩꯒꯤ ꯅꯠꯇꯦꯕ ꯊꯥꯛꯅꯩ ꯄꯤꯛꯇꯔꯨꯛ ꯂꯩꯗꯨ ꯈꯪꯉꯤꯗꯅ
ꯈꯪꯉꯦ
ꯃꯄꯣꯝ ꯐꯖꯅ ꯂꯥꯛꯑꯦꯕ ꯃꯄꯣꯝ ꯂꯥꯛꯑꯒ ꯄꯪꯁꯥ ꯁꯥꯠꯄꯗꯣ
ꯐꯖꯕꯅꯦ ꯑꯗꯨꯝ ꯃꯌꯥꯝ ꯁꯥꯠꯂꯗꯤ
ꯎꯝ ꯑꯩꯅ ꯀꯌꯥ ꯐꯖꯕ ꯌꯧꯗꯦꯅ ꯊꯥꯅꯤꯡꯇꯕꯅꯦꯕ ꯁꯤ ꯂꯩꯁꯦ ꯑꯗꯨꯁꯨ ꯃꯁꯛꯁꯦ ꯃꯆꯨꯁꯤꯗꯤ ꯐꯖꯩꯑꯕ ꯑꯗꯨꯝ ꯄꯤꯛꯅ ꯁꯥꯠꯂꯒ
ꯐꯖꯕꯅꯦ ꯐꯖꯕꯅꯦ ꯅꯪ ꯂꯩ ꯆꯥꯔ ꯌꯥꯝ ꯁꯦꯝꯕ ꯃꯥꯜꯂꯦ
ꯌꯥꯝ ꯁꯦꯝꯗꯦꯗ ꯈꯔ ꯁꯨꯝ ꯁꯦꯝꯃꯤꯅ ꯑꯗꯨꯒꯤ ꯑꯩꯅ ꯑꯣꯟꯂꯥꯏꯟꯗ ꯌꯦꯡꯕꯅꯦꯕ ꯍꯥꯏꯗꯤ ꯂꯩ ꯀꯩꯅꯣꯒꯤ ꯂꯥꯏ ꯊꯝꯝꯕꯟ ꯊꯥꯅꯉ ꯀꯣꯜ ꯂꯤꯛꯇꯣ ꯈꯨꯀꯥꯡ ꯑꯃ ꯍꯥꯏꯗꯤ ꯑꯗꯨꯃꯥꯏꯅꯒ ꯄꯤꯔꯝꯅꯤꯅ ꯊꯥꯖꯗꯦꯕ ꯂꯩ ꯍꯥꯏꯗꯤ ꯑꯣ ꯂꯥꯏ ꯊ ꯃ ꯊꯙꯅꯅ ꯀꯣꯜꯠꯇꯣ
ꯀꯌꯥꯕꯤ ꯍꯥꯏꯒꯦ
ꯀꯗꯥꯏꯗꯒꯤꯩ ꯂꯨꯄꯥ ꯂꯤꯁꯤꯡ ꯃꯉꯥꯒꯤ ꯃꯌꯥ ꯄꯤꯑꯕ
ꯀꯩꯅꯣ ꯍꯥꯏꯁ ꯑꯗꯨꯃꯥꯏꯅ ꯌꯧꯅꯔꯕ
ꯍꯣꯟ ꯂꯣꯟꯅꯗꯤ ꯁꯨꯏꯑꯕ ꯃꯣꯏꯗꯣ ꯍꯥꯏꯗꯤ ꯍꯣꯏ ꯌꯥꯝꯅꯗꯤ ꯐꯖꯩ ꯃꯁꯛꯇꯣ ꯍꯥꯏꯗꯤ ꯂꯪꯉ ꯂꯪꯉꯒ ꯌꯥꯝ ꯐꯖꯕꯗꯤ ꯑꯣꯏꯌꯦꯕ
ꯐꯖꯕꯅꯤ ꯐꯖꯕꯅꯦ ꯂꯥꯏ ꯈꯣꯠꯂꯤ ꯑꯗꯨꯝꯕꯗꯨꯗꯤ
ꯇꯥꯡꯕꯩ ꯋꯥꯅꯤ
ꯁꯝ ꯑꯣꯟꯂꯥꯏꯟꯗ ꯍꯪꯉꯤꯔ ꯅꯠꯇ꯭ꯔꯒ ꯀꯃꯥꯏꯅ ꯇꯧꯔꯤꯅꯣ
ꯑꯣ ꯃꯣꯏ ꯑꯗꯨꯝ ꯊꯥꯒꯠꯆꯔꯛꯑꯦꯕ ꯑꯗꯣ ꯑꯗꯨꯗꯅ ꯃꯣꯏꯅ ꯃꯃꯜ ꯑꯗꯨꯝ ꯍꯥꯏꯖꯕꯗꯨ ꯑꯣꯏꯕꯗꯨꯒꯤ
ꯆꯥꯛꯉꯅꯦ ꯂꯤꯁꯤꯡ ꯃꯉꯥꯗꯤ
ꯇꯥꯡꯉꯦ ꯗꯨꯅꯦꯁ
ꯏꯁꯇꯤꯜꯒꯤꯗꯨꯗꯤ ꯄꯥꯝꯗ꯭ꯔꯤꯦꯅ ꯑꯇꯥꯡ ꯀꯩꯅꯗꯣ
ꯀꯔꯤꯒꯤ ꯇꯥꯡꯗꯕꯅꯤ ꯍꯥꯏꯅ
ꯍꯥꯏꯗꯤ ꯑꯃ ꯄꯤꯊ꯭ꯔꯥꯒꯤꯗꯣ ꯅꯠꯇꯕ ꯏꯁꯇꯤꯜꯒꯤꯗꯨꯗꯤ ꯈꯔ ꯍꯣꯡꯉꯤꯗꯅ ꯑꯗꯨꯒꯤ ꯑꯃ ꯄꯥꯝꯗ꯭ꯔꯕ ꯅꯪꯅ
ꯆ ꯆ ꯂꯩꯗꯅꯦ ꯌꯥꯝꯨꯛ ꯄꯥꯝꯗꯕ ꯍꯥꯏꯅ ꯍꯥꯏꯗꯤ ꯁꯨꯝ ꯂꯥꯏꯗ ꯀꯞꯄꯗꯨꯗ ꯁꯨꯝ ꯃꯤ ꯃꯤꯒꯤ ꯋꯥꯈꯜꯅꯦꯗꯅ
ꯃꯥ
ꯑꯗꯨ ꯂꯪꯇ꯭ꯔꯤꯛꯀ ꯂꯪꯉꯒ ꯀꯠꯄꯗꯨꯣ ꯎꯔꯗꯤ ꯂꯥꯏꯅꯒ ꯂꯧꯗꯧ ꯃꯥꯟꯕꯗꯣ ꯇꯒꯅꯤꯗ
ꯕꯅꯦ ꯑꯩꯗꯤ ꯐꯦꯡꯕ ꯌꯥꯝ ꯇꯝꯂꯦ ꯑꯗꯨꯒꯤ ꯀꯣꯟꯗꯣ ꯈꯤꯇꯪ ꯏꯁꯤꯡ ꯃꯔꯤ ꯁꯣꯏꯈꯤꯕꯗꯣ ꯑꯃ ꯂꯥꯡꯉꯒ ꯂꯩꯕꯤꯗꯣ ꯆꯦꯛꯁꯤꯟꯗ꯭ꯔꯗꯤ ꯌꯥꯗꯕꯅꯦ ꯑꯗꯨꯒꯤ ꯀꯣꯜ ꯂꯤꯛꯇꯨꯗꯤ ꯈꯔ
ꯎꯝ ꯑꯗꯤ ꯐꯖꯩ ꯈꯪꯗꯦ
ꯎ
ꯎꯝ
ꯀꯩꯍꯟꯗꯣ
ꯀꯩꯦꯅ
ꯀꯩꯗꯧꯔꯗꯤ ꯐꯖꯩ ꯍꯥꯏꯕꯅꯣ ꯅꯪꯗꯣ ꯇꯥꯍꯧꯗ꯭ꯔꯦ
ꯐꯗꯤ ꯐꯖꯩꯌꯦꯕ ꯀꯣꯜ ꯂꯤꯛꯇꯣ ꯌꯥꯝꯅꯗꯤ
ꯐꯖꯕꯅꯦ ꯐꯖꯕꯅꯦ
ꯐꯦꯡꯕ ꯀꯌꯥꯗꯣ ꯑꯣꯏꯁꯤꯟꯕꯒꯤ ꯃꯥꯜꯂꯜꯂꯤ
ꯎꯝ
ꯍꯩ ꯋꯥꯠꯄ ꯌꯥꯗꯕꯅꯦꯕ
ꯑ ꯍꯩꯕꯨꯗꯤ ꯑꯗꯨꯝ ꯈꯔ ꯆꯪꯉꯅꯤ ꯍꯥꯏꯗꯤ ꯑꯗꯨꯝ ꯀꯩ ꯑ ꯑꯩꯈꯣꯏ ꯄꯨꯣꯂꯉꯩꯗ ꯆꯥꯏ ꯀꯣꯂꯤꯛ ꯐꯦꯡꯕꯗꯣ ꯑꯗꯨꯝ ꯍꯩꯅ ꯑꯗꯨꯝ ꯐꯦꯡꯉꯦꯕ ꯀꯔꯤ ꯍꯩ ꯅꯠꯇ꯭ꯔꯒꯁꯨ ꯑꯃꯒ ꯍꯥꯟꯋꯥꯏ ꯊꯣꯛꯄ ꯌꯦꯟꯁꯤꯟꯗꯣ
ꯍꯣ ꯍꯣꯏ ꯈꯪꯉꯦ ꯈꯪꯉꯦ
ꯌꯦꯟꯖꯤꯟꯅꯖꯨ ꯐꯦꯡꯉꯤꯗꯅ ꯌꯦꯟꯖꯤꯟꯅꯁꯨ ꯐꯦꯡꯅꯕꯅꯦꯕ
ꯐꯦꯡꯅꯕꯅꯦ ꯐꯦꯡꯅꯕꯅꯦ ꯌꯦꯡꯖꯥꯟꯅꯁꯨ ꯐꯦꯡꯅꯕꯅꯤ
ꯑꯗꯨꯅ ꯐꯦꯡꯉꯗꯤ ꯈꯔ ꯂꯪꯉꯦ ꯀꯣꯂꯤꯛꯇꯣ
ꯑꯗꯨꯅꯦ ꯐꯦꯡꯕꯗ ꯌꯥꯝꯅ ꯀꯩꯅꯣ ꯇꯧꯋꯦꯕ ꯃꯇꯝ ꯂꯧꯋꯦꯕ
ꯏꯁ ꯋꯥꯛꯀꯤꯡ ꯊꯣꯛꯁꯦ ꯍꯥꯏꯕꯕꯨ ꯅꯣꯡꯖꯦ ꯇꯤꯠꯂꯤ ꯇꯤꯠꯂꯤ ꯑꯗꯨꯝ ꯆꯨ ꯂꯩꯔꯩ
ꯑꯣ ꯑꯗꯨꯗꯤ ꯅꯣꯡ ꯐꯔꯀꯥꯟꯗ ꯇꯧꯔꯛꯀꯦ ꯑꯩ
ꯑꯣ ꯌꯥꯏꯌꯦ
ꯊꯝꯃꯒꯦꯀꯣ
ꯍꯣ ꯍꯣꯏ ꯊꯝꯃꯣ ꯊꯝꯃꯣ